ꯍꯜꯂꯣ
ꯍꯜꯂꯣ ꯇꯥꯕ꯭ꯔꯥ ꯋꯥ ꯈꯤꯇꯪꯅꯨꯡꯉꯥꯏꯇꯕ꯭ꯔꯥ
ꯅꯦꯠꯋꯥꯛꯁꯦ ꯅꯨꯡꯉꯥꯏꯇꯕ ꯃꯥꯜꯂꯦ ꯑꯩ ꯉꯁꯥꯏ ꯋꯥꯔꯤ ꯁꯥꯟꯅꯔꯝꯕ ꯃꯤꯗ ꯑꯗꯨꯁꯨ ꯈꯨꯠꯈꯔ ꯇꯠꯂꯤ
ꯑ ꯅꯨꯡꯉꯥꯏꯔꯤꯕꯣ ꯀꯝꯗꯧꯔꯤꯒꯦ
ꯅꯨꯡꯉꯥꯏꯇ꯭ꯔꯗꯤ ꯀꯩꯅꯣꯅꯦ ꯑꯩꯅꯕꯨ ꯅꯨꯡꯉꯥꯏꯇꯦ ꯍꯥꯏꯕ꯭ꯔꯣ ꯑꯗꯃꯤꯔꯕ
ꯐꯤ ꯁꯨꯔꯝꯕꯅꯦ ꯋꯥꯁꯤꯡ ꯃꯦꯆꯤꯟꯗ ꯎꯕꯗꯨꯗ ꯊꯕꯛ ꯂꯩꯇꯗꯅ ꯆꯠ ꯁꯥꯟꯅꯔꯤ
ꯑꯣ ꯐꯤꯁꯦ ꯀꯌꯥꯝ ꯀꯌꯥꯝ ꯁꯨꯒꯦꯨ ꯅꯨꯡꯇꯤꯒꯤ ꯁꯨꯕ꯭ꯔꯣ ꯅꯠꯇ꯭ꯔꯒ ꯄꯨꯂꯞ ꯄꯨꯂꯞ ꯄꯨꯟꯁꯤꯜꯂꯒ ꯍꯞꯇꯥꯒꯤ ꯁꯨꯕ꯭ꯔꯣ
ꯎꯝ ꯅꯨꯡꯇꯤꯒꯤꯗꯤ ꯁꯨꯗꯦꯗ ꯅꯨꯃꯤꯠ ꯍꯨꯝꯅꯤꯃꯨꯛ ꯂꯩꯔ ꯂꯩꯔꯒꯗꯤ ꯁꯨꯏ ꯑꯉꯥꯡ ꯌꯥꯎꯕꯅꯤꯅ ꯍꯦꯛꯇ ꯌꯥ
ꯑꯉꯥꯡ ꯀꯌꯥꯝ ꯀꯌꯥꯝ ꯆꯥꯎꯔꯒꯦ
ꯑꯉꯥꯡꯁꯦ ꯑꯃꯅ ꯆꯍꯤ ꯇꯔꯥꯃꯥꯊꯣꯏ ꯁꯨꯔꯦ
ꯊꯃ ꯌꯥꯝ ꯆꯥꯎꯔꯤꯅꯦ
ꯆꯥꯎꯥꯔꯦ
ꯍꯣꯏꯗ ꯑꯗꯨ ꯅꯪ ꯌꯨꯝ ꯄꯥꯟꯈꯤꯕ ꯀꯨꯏꯔꯕꯅꯤꯅꯀꯣ
ꯎꯝ ꯃꯥꯅꯦ ꯑꯉꯥꯡ ꯌꯥꯎꯗꯁꯨ ꯌꯥꯎꯗꯦ ꯍꯥꯏꯗꯣꯏꯅꯤ ꯅꯠꯇ꯭ꯔꯥ
ꯃꯥꯅꯦ ꯃꯥꯅꯦ ꯅꯣꯏ ꯅꯨꯄꯥꯗꯤ ꯀꯩꯗꯧꯔꯤꯒꯦ
ꯀꯩꯗꯧꯔꯤꯒꯦ
ꯇ ꯆꯨꯝ ꯏ ꯄꯨꯨ ꯀꯩꯗꯣ ꯑꯉꯥꯡ ꯁꯦꯟꯅꯍꯧꯔꯤꯕ꯭ꯔꯥ
ꯑꯣ ꯆꯥꯛ ꯆꯥꯗ
ꯑꯣ ꯅ ꯅꯨꯄꯥꯁꯦ ꯃꯔꯝꯌꯥꯝꯕꯨ ꯀ ꯃꯥꯂꯤꯀ
ꯎꯝ ꯃꯔꯝ ꯈ꯭ꯋꯥꯏꯗꯒꯤ ꯃꯣꯛꯄꯅꯦ
ꯎꯝ ꯃꯣꯏꯗꯤ ꯍꯟꯗꯛ ꯁꯥꯏꯀꯜ ꯔꯥꯏꯠ ꯀꯌꯥꯝ ꯆꯠꯂꯦ ꯍꯥꯏꯅ
ꯎꯝ
ꯎꯝ ꯃꯥꯗꯣ ꯀꯌꯥꯝ ꯄꯦꯠꯄꯦꯠ ꯅꯥꯏꯌꯦꯕꯀꯣꯥꯡ
ꯐꯒꯗ꯭ꯔꯅ ꯁꯥꯏꯀꯜ ꯊꯧꯍꯟꯕꯅꯤ
ꯑꯣ ꯃꯩꯕꯨ ꯅꯪ ꯄꯨꯔꯒ ꯅꯣꯡꯃꯇ ꯁꯥꯏꯀꯜ ꯊꯧꯔꯨꯁꯤ ꯀꯥꯏꯅ ꯍꯧꯔꯛꯇꯕꯔꯣ
ꯁꯥꯏꯀꯜꯗꯣ ꯃꯅꯤꯡ ꯇꯣꯡꯐꯝ ꯌꯥꯎꯗꯦꯅꯦ ꯃꯣꯏꯥꯏ
ꯑꯦ ꯅꯣꯝ ꯊꯧꯒꯗꯕꯅꯤ ꯀꯩꯅꯣ ꯍꯛꯆꯥꯡ ꯐꯅꯕ
ꯎꯝ ꯑꯗꯨ ꯃꯣꯏꯒꯤ ꯂꯝꯗꯣ ꯂꯥꯞ ꯂꯥꯞ ꯊꯧꯋꯅꯤ ꯑꯩꯈꯣꯏꯅ ꯉꯝꯃꯣꯏ ꯅꯍꯥꯟꯒꯗꯤ ꯑꯥ ꯀꯩꯅꯣ ꯈꯣꯡꯖꯣꯝꯒ ꯌꯧ ꯂꯩꯔꯝꯃꯦ ꯅꯍꯥꯟꯗꯤ
ꯑꯣ ꯄꯨꯡ ꯀꯌꯥ ꯊꯧꯏꯦ ꯑꯗꯨꯗꯤ
ꯑꯌꯨꯛꯀꯤ ꯍꯟꯇꯥ ꯍꯧꯒꯠꯂꯤ ꯄꯨꯡ ꯑꯍꯨꯝ ꯃꯈꯥꯏ ꯁ꯭ꯋꯥꯏꯋꯥꯏꯗ ꯍꯧꯒꯠꯈ꯭ꯔꯕꯅꯤ ꯑꯗꯩ ꯆꯠꯈꯤꯕꯗꯨꯅ ꯄꯨꯡ ꯑꯅꯤ ꯍꯥꯑꯣꯖꯤꯀꯇ ꯍꯜꯛꯏ
ꯏꯃꯥ ꯏꯕꯦꯝꯃ ꯋꯥ ꯃꯥꯗꯤ ꯃꯁꯥꯕꯨ ꯌꯥꯝ ꯀꯟꯈꯠꯂꯕ ꯃꯥꯜꯂꯤꯅꯦ ꯑꯗꯨꯗꯤ ꯎꯝ
ꯑꯗꯨꯗꯒꯤ ꯕꯥꯝ ꯇꯩꯕꯗꯨꯅ ꯈꯨꯕꯣꯝꯗꯣ ꯕꯥꯝ ꯇꯩꯍꯟꯕꯗꯨꯅ ꯍꯧꯖꯤꯛꯐꯥꯎ ꯄꯥꯝ ꯇꯩꯔꯤ
ꯑꯗꯨꯗꯤ ꯃꯣꯏ ꯆꯥꯛ ꯏꯁꯤꯡꯗꯤ ꯑꯥꯗ ꯆꯥꯔꯛꯄ꯭ꯔꯣ ꯀꯥꯏꯗꯒꯤ ꯍꯜꯂꯛꯑ ꯌꯨꯝꯗ ꯆꯥꯕ꯭ꯔꯣ
ꯃꯣꯏꯁꯦ ꯁꯨꯃꯥꯏꯅ ꯇꯧꯋꯦ ꯃꯣꯏ ꯆꯠꯃꯤꯟꯅꯔꯤꯕ ꯀꯥꯡꯒꯁꯦ ꯑꯃꯅ ꯌꯦꯔꯨꯝ ꯐꯨꯠꯂꯒ ꯄꯨꯣꯔꯛꯄ ꯑꯃꯅ ꯍꯩꯅꯧ ꯑꯃꯨꯟꯕ ꯄꯨꯕ ꯑꯗꯒꯤ ꯑꯃꯅ ꯁꯪꯒꯣꯝ ꯂꯣꯜꯂꯒ ꯄꯨꯕ ꯑꯗꯒꯤ ꯀꯔꯤ ꯀꯔꯤꯅꯣ ꯆꯥꯅ ꯊꯛꯅꯕꯗꯣ ꯄꯨꯔꯦ ꯑꯃꯅ ꯑꯣꯠ ꯁꯦꯝꯃ
ꯎꯝ
ꯑꯗꯨꯒ ꯄꯨꯂꯞ ꯑꯥꯗ ꯈꯣꯡꯖꯣꯝꯗ ꯐꯝꯃ ꯆꯥꯔꯨꯏ
ꯐꯩꯅꯦ ꯑꯗꯨꯁꯨ ꯆꯥꯛ ꯃꯌꯥꯝ ꯆꯥꯁꯤꯜꯂꯒ ꯂꯥꯛꯄꯗꯨꯁꯨ ꯑꯃꯨꯛ ꯊꯧꯕꯗꯣ ꯋꯥꯗꯣꯏꯅꯦꯕꯀꯣ
ꯎꯝ ꯇꯔꯕꯨꯁꯀ ꯄꯨꯗꯅ ꯌꯥꯝ ꯆꯠꯈꯤꯗꯅ
ꯃꯣꯏ ꯅꯨꯡꯇꯤꯒꯤ ꯊꯧꯕ꯭ꯔꯣ ꯑꯗꯨ
ꯅꯨꯡꯇꯤꯒꯤꯅꯅꯦ
ꯎꯝ
ꯃꯣꯏꯁꯦꯗꯨ ꯁꯟꯗꯦ ꯂꯅꯥꯞ ꯅꯥꯞ ꯊꯣꯡ ꯆꯠꯄ
ꯑꯌꯨꯛ ꯑꯌꯨꯛ ꯀꯔꯝ ꯀꯔꯝ ꯀꯥꯟꯗ
ꯍꯥꯑꯣꯔꯦꯟ ꯅꯨꯃꯤꯗꯥꯡ ꯃꯉꯥ ꯁꯨꯋꯥꯌꯗ ꯑꯗꯒꯤ ꯊꯧꯋꯦ ꯑꯗꯨꯒ ꯇꯔꯦꯠ ꯇꯔꯦꯠ ꯃꯈꯥꯏ ꯁꯥꯋꯦ ꯍꯂꯛ
ꯑꯩꯈꯣꯏꯁꯨ ꯅꯣꯡꯃ ꯌꯦꯡ ꯁꯥꯔꯒ ꯄꯨꯜꯂꯞ ꯑꯝꯇ ꯊꯧꯗꯔꯨꯁꯤꯔꯣ ꯔꯥꯏꯠ ꯆꯠꯊꯔꯨꯁꯤꯔ
ꯌꯥꯏꯌꯦ
ꯁꯥꯏꯀꯜ ꯊꯧꯕ ꯍꯩꯖꯕ꯭ꯔꯣ ꯅꯪꯕꯣ
ꯍꯩꯅꯦ ꯏꯁ ꯀꯩꯅꯣꯅꯦ ꯍꯩꯇꯕ ꯂꯩꯇꯦ
ꯂꯥꯝꯕꯕꯨ ꯐꯪꯕ꯭ꯔꯣ
ꯐꯪꯗꯗꯤ ꯀꯩꯅꯣꯅꯦ
ꯑꯗꯩ ꯃꯤꯁꯦ ꯌꯥꯝ ꯄꯤꯛꯅꯔꯦꯕ ꯑꯩꯗꯧꯅ ꯋꯥ ꯆꯥꯎꯔꯗꯤ ꯐꯕ ꯑꯩꯈꯣꯏ ꯁꯥꯏꯀꯜꯗ ꯊꯥꯡꯒꯠꯄ ꯑꯗꯨꯝ ꯐꯪꯉꯦꯕ
ꯑꯣ ꯑꯩ ꯈꯔꯥ ꯅꯦꯝꯈꯤꯕꯅꯤꯅ ꯍꯣꯔꯦꯟ ꯇ꯭ꯔꯥꯏ ꯇꯧꯔ ꯌꯦꯡꯉꯒꯦ
ꯎꯝ ꯌꯦꯡꯉꯣ ꯌꯦꯡꯉꯣ
ꯎꯝ ꯐꯪꯄ꯭ꯔꯣ ꯐꯪꯗꯕ꯭ꯔꯣꯅ
ꯆꯤꯡ ꯐꯤꯕꯝꯁꯤꯕꯨ ꯀꯃꯥꯏꯅ ꯇꯧꯔꯤꯒꯦ
ꯅꯣꯡꯕꯨ ꯇꯥꯗꯦꯅꯦ ꯍꯟꯗꯛꯁꯦ ꯍꯟꯗꯛꯀꯤ ꯉꯥꯁꯦ ꯅꯣꯡ ꯇꯥꯗꯦ
ꯑꯗꯨꯅꯗꯒꯤ ꯅꯨꯃꯤꯠ ꯅꯨꯃꯤꯠ ꯅꯤꯅꯤ ꯍꯨꯝꯅꯤ ꯁꯨꯔꯦ ꯅꯨꯡꯁꯥꯁꯦ ꯅꯣꯡ ꯁꯦ ꯃꯪꯉꯒ ꯑꯣꯝ ꯆꯥꯛ ꯆꯥꯑꯒ ꯁꯨꯝ ꯇꯥꯗꯧꯕ ꯃꯥꯜꯂꯒ ꯇꯥꯗꯕꯗꯣ ꯑꯗꯨꯗꯥꯏꯅ
ꯊꯥꯏꯅꯗꯤ ꯏꯉꯥꯒꯤ ꯅꯣꯡꯖꯨꯒ ꯍꯥꯏꯔꯤꯅꯤ ꯅꯠꯇ꯭ꯔꯥ
ꯃꯥꯅꯤ ꯏꯁꯩꯗꯐꯧꯗ ꯁꯩꯊꯥꯔꯤꯕꯝꯅꯤ ꯏ ꯉꯥꯒꯤ ꯅꯣꯡꯖꯨ ꯀꯟꯕ ꯁꯤꯕꯨ ꯀꯅꯥꯅ ꯊꯤꯡꯕ ꯉꯝꯕꯒꯦ ꯀꯥꯏꯅ ꯎꯝ ꯁꯥꯊꯤꯕ ꯃꯤ ꯃꯥꯜꯂꯦꯍꯦ ꯍꯟꯗꯛ ꯊꯤꯡꯉꯤꯁꯦ ꯀꯣ ꯂꯨꯏꯀꯣ ꯄꯋꯥꯔ ꯈꯔ ꯄꯥꯏꯔꯝꯗꯧ ꯃꯥꯜꯂꯤ
ꯊꯒ꯭ꯔꯦ ꯑꯗꯨꯅ
ꯊꯤꯡꯕ ꯉꯝꯕ ꯊꯣꯛꯆꯜꯂꯛꯑꯕꯅꯦꯕ ꯍꯧꯖꯤꯛꯇ
ꯎꯝ ꯍꯌꯦꯡ ꯀꯪꯂꯥ ꯆꯠꯂꯨꯁꯤꯗꯅ
ꯀꯩꯗꯧꯕ
ꯑꯣꯏꯕꯅꯤꯗꯅ ꯏꯍ ꯀꯪꯂꯥꯗꯕꯨ
ꯑꯣ ꯑꯗꯨꯅꯤ ꯁꯨꯝ ꯑꯩꯅ ꯍꯥꯏꯅ ꯑꯥ ꯍꯣꯏꯁꯦ ꯀꯀꯤ ꯐꯤꯔꯣꯜ ꯑꯁꯦꯡꯕ ꯐꯅꯦꯛ ꯀꯩꯀꯩ ꯁꯦꯠꯂꯒ ꯂꯥꯏ ꯈꯣꯏꯔꯝꯕꯁꯨ ꯍꯥꯏꯔ ꯁꯨꯝ ꯀꯣꯏꯕ ꯑꯣꯏꯅ ꯆꯠꯁꯦ ꯍꯥꯏꯔ ꯍꯪꯉꯤꯅꯤꯅꯦ
ꯅꯤꯅꯦꯔꯀꯥꯥꯉ ꯐꯤ ꯑꯁꯦꯡꯕ ꯁꯦꯠꯂꯒ ꯑꯣꯏꯅ ꯆꯠꯂꯁꯤ ꯂꯥꯏꯗꯣ ꯈꯣꯏꯔꯝꯕ ꯂꯣꯏꯔꯒ ꯀꯩꯅꯣꯝ ꯆꯥꯕꯅꯤ ꯈꯪꯗꯦ ꯆꯠꯄꯅꯤ ꯈꯪꯗꯦ ꯐꯣꯇꯣ ꯀꯥꯞꯄꯅꯤ ꯈꯪꯗꯦ ꯇꯧ ꯇꯥꯔꯦꯗꯅ
ꯃꯥꯅꯤ ꯃꯥꯅꯤ ꯇꯧꯔꯁꯦ ꯍꯜꯂꯛꯑꯒ ꯀꯥꯏꯗꯅꯣꯝ ꯆꯪꯉꯒ ꯀꯩꯅꯣꯝ ꯆꯥꯊꯣꯛꯑꯁꯦ
ꯎꯝ
ꯆꯠꯃꯟꯗ꯭ꯔꯦ ꯆꯠꯃꯟꯗ꯭ꯔꯦ ꯑꯦꯔꯣꯄ꯭ꯂꯦꯟ ꯄꯥꯏꯕ ꯍꯣꯟꯗꯥꯏ ꯅꯣꯏꯒ ꯑꯦꯌꯥꯔꯄꯣꯔꯠꯀ ꯀꯌꯥꯝ ꯅꯛꯅꯔꯒꯦ
ꯀꯌꯥꯝ ꯀꯟꯅ ꯂꯥꯞꯅꯗ꯭ꯔꯦ ꯀꯤꯂꯣꯃꯤꯇꯔ ꯀꯌꯥꯃꯨꯛ ꯍꯥꯏꯗꯣꯏꯅꯣꯗꯤ ꯈꯪꯗꯦꯅꯦ ꯂꯞꯗꯤ ꯂꯥꯞꯅꯗ꯭ꯔꯦ ꯐꯣꯏ
ꯃꯈꯣꯟꯁꯦ ꯌꯥꯝ ꯍꯥꯎꯅ ꯇꯥꯏꯌꯦꯕ ꯉꯔꯥꯡ ꯉꯔꯪ ꯉꯔꯥꯡ
ꯎꯝ ꯍꯌꯦꯡꯁꯦ ꯄꯨꯡꯁꯤꯡꯗꯣ ꯍꯥꯏꯔꯛꯑꯒꯦ ꯑꯩꯈꯣꯏ ꯈꯟꯅꯔꯒ
ꯍꯣꯏ ꯍꯣꯏ ꯅꯣꯏ ꯃꯧ ꯑꯩꯩ ꯄꯥꯔꯇꯤꯒ ꯑꯝꯇ ꯇꯧꯗ꯭ꯔꯣ
ꯍꯟꯗꯛꯇꯤ ꯑꯃꯠꯇ ꯇꯧꯗꯦ ꯍꯟꯗꯛꯇꯤ ꯀꯩꯗꯧꯅꯝꯅꯣ ꯈꯪꯗꯦ ꯑꯩꯈꯣꯏ ꯃꯧꯁꯤꯡꯁꯦ ꯍꯗ ꯇꯛꯆ ꯈꯔ ꯒ꯭ꯌꯥꯟ ꯇꯥꯅꯈ꯭ꯔ
ꯎꯝ ꯑꯩꯈꯣꯏ ꯂꯩꯁꯥꯕꯤꯅ ꯑꯣꯏꯅ ꯅꯔꯕ ꯀꯩꯅꯣꯝ ꯇꯧꯔꯦꯗ
ꯑꯣꯝ ꯅ ꯅꯩꯒꯗꯕꯅꯤꯅꯦ ꯎꯝ ꯃꯧ ꯑꯣꯏꯔꯗꯤꯅꯦ ꯍꯦꯛꯇ ꯊꯕꯛꯁꯦ ꯍꯦꯛꯇ ꯛꯇ ꯌꯥꯔꯛꯇꯦꯅꯦ ꯑꯉꯥꯡꯉꯣ ꯅꯨꯕꯤꯌꯣ ꯀꯩꯌꯣ ꯂꯩꯁꯥꯕꯤꯁꯤꯅ ꯍꯦꯟꯅ ꯅꯨꯡꯉꯥꯏꯕꯖꯥꯠꯅꯤꯀꯣ
ꯃꯥꯅꯦ ꯅꯨꯡꯉꯥꯏꯇ꯭ꯔꯗꯤ ꯀꯩꯅꯣ ꯀꯁꯤ ꯇꯧꯗꯣꯝꯅꯤ ꯈꯣꯟꯊꯤ ꯈꯔ ꯆꯥꯔꯒ ꯑꯗꯨꯕꯨꯗꯤ ꯈꯣꯟꯊꯤꯗꯤꯦ ꯑꯩꯈꯣꯏ ꯀꯔꯤꯝ ꯈꯜꯂꯛꯇ꯭ꯔꯦ ꯑꯗꯨꯝ ꯈꯪꯉꯦ ꯑꯗꯨꯝ ꯆꯥꯖꯔꯖ ꯅꯣꯏꯗꯅ ꯑꯗꯨꯝ ꯈꯜꯂꯕꯗꯣ ꯀꯣꯏꯊꯣꯛꯎꯔ ꯂꯣꯏꯔꯦꯅ
ꯊꯣꯛꯔ ꯂꯣꯏꯔꯦ ꯍꯜꯂꯛꯑꯒ ꯆꯥꯕ ꯈꯣꯟꯊꯤꯗꯨꯕꯨꯅ
ꯅꯨꯃꯤꯠ ꯆꯨꯞ ꯄꯝ ꯆꯥꯗꯕ ꯇꯦꯡꯍꯥꯛ ꯆꯥꯊꯣꯛꯑꯒ ꯂꯣꯏꯔꯦ
ꯀꯝ ꯀꯅ ꯉꯥꯡꯅꯤꯒꯦꯅ ꯇ
ꯑꯣꯟꯊꯣꯛꯑꯁꯤꯔꯣ ꯑꯦ ꯌꯥꯏ ꯃꯟꯇ꯭ꯔ ꯑꯃ ꯂꯩꯌꯦ ꯑꯩꯉꯣꯟꯗ ꯂꯩꯋꯥ ꯑꯃ ꯑꯗꯨꯗ ꯆꯤꯡ ꯆꯤꯡ ꯆꯤꯡ ꯁꯣꯂꯠ ꯆꯤꯡꯁ ꯀꯥꯞꯄꯗ ꯑꯗꯨꯝ ꯅꯪ ꯄꯩꯁꯥ ꯕꯤꯁ꯭ꯋꯥꯏ ꯈꯨꯗꯛꯇ ꯑꯗꯨꯝ ꯑꯣꯜꯂꯅꯤ
ꯑꯣ ꯑꯩꯣꯏ ꯂꯩꯕꯗꯣꯅꯣ ꯐꯗꯤꯦꯛꯒꯤ ꯃꯤꯊꯥꯏ ꯆꯥꯔ ꯑꯉꯥꯡ ꯌꯣꯟꯕꯗꯣ
ꯎꯝ ꯅꯪ ꯂꯩꯁꯥꯕꯤ ꯑꯣꯜꯂꯛꯇꯗꯅ ꯅꯪꯁꯨ ꯑꯗꯨꯃꯏꯗ ꯑꯉꯥꯡ ꯑꯣꯟꯊꯣꯛꯈꯤꯕꯁꯤꯗ ꯑꯩ ꯁꯟꯁꯥꯔ ꯆꯠꯈꯤꯕꯁꯨ
ꯑꯗꯨꯏ ꯃꯤꯊꯥꯏꯗꯣꯝ ꯇꯥ ꯍꯪꯉꯨꯈꯤ ꯍꯦꯟꯖꯤꯟꯅ ꯆꯥꯔꯨꯗꯅ ꯁꯟ ꯁꯥꯈꯤꯅꯦꯛ
ꯊꯣꯛꯑꯕꯅꯦ ꯍꯧꯖꯤꯛ ꯌꯥꯝ ꯊꯣꯛꯑꯗ꯭ꯔꯥ ꯑꯣꯟꯂꯥꯏꯟꯗ ꯌꯥꯝ ꯐꯪꯉꯕꯅꯦ ꯊꯣꯛꯑꯝꯕꯁꯨ ꯌꯥꯏ
ꯑꯣꯟꯂꯥꯏꯟꯗꯩ ꯑ ꯑꯃꯇ ꯆꯦꯟꯕꯤꯌꯣ ꯅꯪ ꯈꯪꯉꯗꯤ
ꯎꯝ
ꯀꯔꯤ ꯈꯪꯗꯦꯕ ꯃꯃꯤꯡ ꯃꯊꯥ
ꯎꯝ ꯍꯧꯖꯤꯛꯀꯥꯟꯒꯤ ꯄꯩꯁꯥ ꯑꯣꯟꯊꯣꯛ ꯑꯣꯟꯁꯤꯟ ꯇꯧꯔꯤꯁꯤꯕꯨ ꯆꯨꯝꯕ꯭ꯔꯣꯅ ꯀꯃꯥꯏꯅ ꯇꯧꯕꯅꯣ
ꯍꯥ ꯀꯩ ꯍꯥꯏꯕꯅ ꯇꯥꯍꯧꯗ꯭ꯔꯦ
ꯍꯧꯖꯤꯛ ꯍꯧꯔꯤꯁꯦ ꯁꯤꯁꯤꯕꯨ ꯆꯨꯝꯕ꯭ꯔꯣ ꯅꯣꯏ ꯑꯣꯟ ꯃ ꯌꯥꯎꯔꯕꯣ
ꯀꯩ ꯍꯥꯏꯕꯅꯣ
ꯍꯧꯖꯤꯛꯀꯥꯟꯒꯤꯅꯦ ꯇꯥꯕ꯭ꯔꯣ ꯇꯥꯕ꯭ꯔꯣ
ꯇꯥꯏ ꯇꯥꯏ ꯍꯥꯏꯔꯣ
ꯇꯔꯞ ꯐꯣꯟꯗ ꯄꯩꯁꯥ ꯑꯣꯜꯂꯤ ꯄꯩꯁꯥꯅ ꯐꯣꯟ ꯑꯣꯜꯂꯦꯒ ꯍꯥꯏꯅꯩꯁꯦ ꯆꯨꯝꯕ꯭ꯔꯣꯅꯦ ꯑꯣꯟꯕ ꯌꯥꯎꯔꯨꯔꯥꯕꯣ ꯍꯥꯏꯕ
ꯌꯥꯎꯗꯤꯌꯦ ꯑꯩ ꯈꯪꯗꯦꯅꯦ ꯑꯗꯨꯗꯣ
ꯑꯣ ꯈꯪꯗꯦ ꯐꯣꯟꯗ ꯌꯥꯝ ꯊꯥꯒꯠꯅꯕ ꯑꯗꯨ ꯆꯨꯝꯃꯤꯔꯥ ꯂꯥꯜꯂꯤ ꯔꯥꯅ
ꯎꯝ ꯑꯆꯣꯏꯕ ꯆꯥꯟꯗꯤꯒꯤꯗꯣ ꯅꯠꯇ꯭ꯔꯣ
ꯍꯣꯏ ꯍꯣꯏ
ꯎꯝ ꯈꯡꯇꯦꯗ
ꯀꯩ ꯍꯤꯟꯖꯥꯡ
ꯀꯥꯡꯁꯣꯏ ꯊꯣꯡꯕ ꯆꯥꯏꯌꯦ
ꯎꯝ ꯀꯩꯀꯥꯡ ꯁꯣꯏꯅꯣ
ꯅꯪꯒꯤ ꯑꯉꯥꯡ ꯂꯣꯏ ꯌꯥꯝ ꯂꯥꯡꯉꯤꯅꯦ
ꯑꯩꯒꯤꯔ
ꯃꯤꯌꯥ
ꯈꯔꯥ ꯆꯠ
ꯊ ꯎꯝ ꯆꯠꯊꯣꯛꯇ꯭ꯔꯁꯨ ꯌꯥꯔꯅꯤꯗ ꯄꯨꯡ ꯇꯥꯁꯜꯂꯛꯑꯦꯗ
ꯍꯣꯏ ꯍꯣꯏ ꯍꯣꯏ ꯍꯣꯏ ꯍꯣꯔꯦꯟ ꯑꯃꯛ ꯇꯔꯛ ꯀꯦꯀꯣ ꯑꯗꯨꯒ ꯋꯥꯔꯤ ꯁꯥꯟꯅꯁꯤ ꯐꯔꯦ ꯊꯝ ꯑꯥ ꯊꯃꯦ ꯊꯃꯦ